ꯇꯨꯃꯕ
ꯇꯨꯝꯗꯔꯤꯌꯦ
ꯀꯩ ꯃꯊꯦꯜ ꯆꯥꯔꯒꯦ
ꯉꯥ ꯆꯥꯔꯦ ꯀꯩ ꯆꯥꯔꯒꯦ
ꯑꯩꯈꯣꯏꯗꯤ ꯉꯁꯥꯏ ꯀꯩꯅꯣ ꯇꯧꯋꯦ ꯃꯌꯥꯟ ꯃꯌꯥꯟ ꯇꯧꯋꯦ ꯉꯥꯗꯤ ꯄꯨꯈ꯭ꯔꯤꯗꯩ ꯐꯥꯕ
ꯅ ꯑꯥ ꯐꯥꯝꯗꯩ ꯐꯥꯕ ꯍꯧꯖꯤꯛꯁꯤꯕꯨ ꯀꯩꯗꯧꯔꯤꯒꯦ ꯃꯅꯤꯄꯨꯔ ꯍꯧꯁꯤꯕꯨ ꯀꯣꯏꯐꯝ ꯀꯔꯥꯏ ꯀꯔꯥꯏ ꯂꯩꯒꯦ ꯀꯣꯏꯕꯒ ꯆꯠꯄ꯭ꯔꯣ ꯃꯣꯏꯔꯥꯡꯒ ꯆꯠꯂꯨꯔꯕꯣ
ꯃꯣꯏꯔꯥꯡꯖꯦ ꯏꯁꯀꯨꯜꯒꯤ ꯏꯁꯀꯥꯔꯁꯟꯗꯕꯨꯗꯤ ꯆꯠꯂꯨꯔꯦ
ꯀꯃꯥꯏ ꯀꯃꯥꯏ ꯇꯧꯍꯧꯒꯦ
ꯍꯤ ꯅꯨꯡꯕꯨꯗꯤ ꯇꯣꯡꯉꯛꯇꯦ
ꯑꯥ ꯐꯖꯕꯗꯣ ꯃꯣꯏꯔꯥꯡꯒꯤ ꯐꯖꯕꯗꯣ ꯈꯔ ꯍꯥꯏꯕꯤꯔꯛꯑꯣ
ꯍꯤ ꯅꯨꯡꯕꯨꯗꯤ ꯇꯣꯡꯉꯛꯇꯦꯗ ꯀꯩꯅꯣ ꯇꯧꯋꯤ ꯃꯣꯏꯒꯤ ꯅꯨꯃꯤꯠꯇꯣ ꯀꯩꯅꯣ ꯌꯥꯝ ꯇꯧꯕ ꯍꯥꯏꯇꯥꯔꯦꯅꯦ
ꯀꯔꯤ
ꯏꯁꯀ꯭ꯔꯁꯟꯒꯨꯝꯕ ꯀꯩꯒꯨꯝꯕ ꯃꯌꯥꯝ ꯂꯥꯛꯅꯕ ꯏꯁꯀꯨꯜ ꯑꯇꯣꯞ ꯑꯇꯣꯞꯄꯒꯤꯁꯨ
ꯑꯥ
ꯑꯗꯨ ꯂꯥꯛꯅꯕꯅꯤꯅ ꯍꯤꯗꯣ ꯇꯣꯡꯅꯤꯡꯉꯁꯨ ꯀꯤꯁꯨ ꯀꯤꯕ ꯑꯗꯨ ꯇꯣꯡꯗ꯭ꯔꯦ ꯐꯖꯕꯩꯗꯤ ꯌꯥꯝ ꯐꯖꯍꯧꯋꯦ ꯍꯟꯗꯛ ꯒꯤ ꯄꯣꯠꯁꯦ ꯑꯗꯨꯛꯀꯤ ꯃꯇꯤꯛ ꯕꯖꯥꯔ ꯏꯝꯐꯥꯜ ꯕꯖꯥꯔꯗꯩ ꯍꯦꯟꯅ ꯌꯣꯜꯂꯧꯋꯦ ꯍꯥꯏꯇꯥꯔꯦ
ꯑꯣ ꯑꯗꯨꯗꯤ ꯄꯣꯠ ꯌꯣꯟꯕꯤꯈꯩꯗꯨꯗꯤ ꯍꯥꯏꯗꯤ ꯃꯌꯥꯝ ꯐꯪꯉꯝꯃꯅꯤꯅꯦ
ꯍꯣꯏ ꯉꯥ ꯉꯥ ꯃꯈꯜ ꯁꯨꯔꯦ ꯌꯣꯜꯍꯧꯔꯤꯈꯩꯁꯦ ꯎꯝ
ꯑꯥ
ꯉꯥ ꯃꯈꯜ ꯁꯨꯔꯦ ꯃꯣꯏ ꯌꯣꯜꯍꯧꯔꯤꯁꯦ
ꯑꯥ
ꯑꯦ ꯈꯥꯖꯤꯡꯗꯇ ꯑꯇꯦꯛꯄ ꯑꯅꯧꯕ ꯑꯗꯒꯤ ꯑꯄꯤꯛꯄ ꯃꯌꯥꯏ ꯑꯣꯏꯔꯞ
ꯋꯥ
ꯃꯥꯥꯏ ꯃꯥꯒꯤ ꯁꯥꯏꯁ ꯍꯥꯏꯇꯥꯔꯦꯅꯦ
ꯂꯣꯛꯇꯥꯛꯇꯩ ꯐꯥꯕꯗꯣ ꯑꯗꯨꯝ ꯑꯣꯏꯗꯣꯏꯅꯦꯕ ꯃꯣꯏꯅ ꯌꯣꯜꯂꯛꯏꯁꯦ
ꯂꯣꯛꯇꯥꯛꯇꯩꯒꯤ ꯉꯥꯛꯇꯅꯦ ꯃꯣꯏꯒꯤꯗꯤ ꯉꯥꯗꯤ ꯍꯥꯎꯕ ꯉꯥꯛꯇꯅꯦ
ꯇꯩꯍꯧꯒꯦ ꯍꯥꯏꯗꯤ ꯐꯨꯝꯗꯤ ꯇꯧꯕꯒꯤ ꯐꯖꯕꯒꯤ ꯚꯨꯏꯗꯣ ꯑꯗꯨꯝ ꯂꯩꯍꯧꯕ꯭ꯔꯣ
ꯍꯣꯏ ꯑꯗꯨꯝꯕꯗꯤ ꯂꯣꯏ ꯂꯩ ꯍꯥꯏꯗꯤ ꯀꯩꯅꯣꯗꯣ
ꯑꯥ
ꯃꯣꯏꯒꯤ ꯁꯦꯟꯗ꯭ꯔꯥ ꯃꯊꯛꯇꯣ ꯑꯗꯩꯗꯤ ꯂꯣꯏ ꯂꯥꯛ ꯂꯣꯛꯇꯥꯛꯀꯤ ꯀꯥꯀꯩ ꯐꯨꯝꯗꯤ ꯀꯩꯀꯥꯗꯤ ꯂꯣꯏ ꯎꯏꯌꯦꯕ ꯑꯗꯣ ꯍꯧꯖꯤꯛꯇꯤ ꯑꯃꯨꯛ ꯂꯣꯛꯇꯥꯛ ꯃꯌꯥꯏꯗ ꯀꯩ ꯂꯩꯔꯒ ꯈꯣꯠꯂꯒ ꯁꯥꯖꯜꯂ ꯈꯣꯠꯂꯒ ꯍꯤꯡ ꯂꯦꯛꯄꯤ ꯈꯣꯠꯄꯤ
ꯎꯝ
ꯇꯧꯔꯤꯅꯦ ꯑꯗꯨꯝꯕꯕꯨꯗꯤ
ꯀꯥꯅꯅ ꯍꯧꯖꯤꯛꯄꯨ ꯊꯒꯠꯂꯦ ꯍꯧꯖꯤꯛꯇꯤ ꯌꯥꯝ ꯇꯧꯅꯔꯦ ꯑꯗꯨꯨꯝꯕꯁꯤꯁꯨ ꯆꯠꯅꯕꯤ ꯑꯣꯏꯅ ꯐꯖꯍꯧꯔꯦ ꯐꯖꯕꯩꯗꯤ ꯍꯥꯏꯗꯤ ꯅꯣꯡ ꯐꯥꯗꯣꯛ ꯀꯣꯏꯕ ꯆꯠꯂ ꯈꯣꯠꯂꯒ ꯑꯋꯥ ꯉꯥꯏꯍꯥꯛ ꯄꯣꯊꯥꯕꯩꯗꯤ ꯌꯥꯝ ꯅꯨꯡꯉꯥꯏꯔꯅꯤ
ꯑꯥ ꯍꯣꯏꯕ ꯂꯝ ꯀꯣꯏꯕ ꯈꯣꯠꯄꯁꯦ
ꯂꯝ ꯀꯣꯏꯕ ꯈꯣꯠꯄꯗꯤ ꯌꯥꯝ ꯅꯨꯡꯉꯥꯏꯕ ꯃꯐꯝ ꯍꯥꯏꯗꯤ ꯆꯤꯛꯁꯨ ꯆꯤꯛꯑꯦꯗꯅ ꯑꯗꯩ ꯑꯩꯈꯣꯏ ꯏꯁꯀꯥꯔꯁꯟ ꯆꯠꯄꯗꯣ
ꯍ ꯍ
ꯑꯗꯨꯒꯤ ꯅꯝꯕꯣꯜꯒꯤ ꯁꯥꯏꯠꯇ ꯃꯣꯏꯔꯥꯡ ꯁꯥꯏꯠꯇ ꯖꯣꯏꯁꯅꯥꯀ ꯌꯥꯅꯤ ꯌꯥꯏ ꯂꯩꯗ ꯑꯗꯨꯃꯛ ꯆꯪꯗꯤ ꯆꯪꯉꯛꯇꯦ ꯑꯗꯨꯒꯤ ꯅꯥꯀꯜ ꯑꯗꯨꯝ ꯁꯥꯏꯠ ꯂꯣꯝ ꯆꯪꯉꯛꯑꯦ ꯑꯣꯏꯅꯥꯝ ꯅꯝꯕꯣꯜ ꯑꯁꯣꯝꯗ ꯖꯦꯠ ꯒꯥꯔꯗꯦꯅꯒ ꯇꯧꯕꯗꯣ ꯂꯩꯕꯗꯣ
ꯑꯝ ꯒꯥꯔꯗꯦꯟ ꯑꯃ ꯍꯥꯡꯉꯦꯕ
ꯑꯅꯧꯕ ꯍꯣꯏ ꯅꯝꯕꯣꯜ
ꯑꯣ ꯀꯪꯂꯥꯒꯤ ꯚ꯭ꯌꯨꯁꯤꯗꯤ ꯀꯃꯥꯏꯅ ꯇꯧꯏ
ꯀꯪꯂꯥꯗꯤ ꯀꯣꯏꯕꯃꯛꯇꯤ ꯊꯨꯡꯉꯗꯦ ꯊꯥꯏꯅ ꯑꯃꯨꯔꯛ ꯀ꯭ꯂꯥꯁ ꯇꯦꯟ ꯊꯥꯔꯝꯗꯥꯏꯗ ꯑꯃꯨꯛꯀ ꯆꯠꯂꯨꯔꯦ
ꯑꯣ ꯑꯗꯨꯗꯩꯩ
ꯑꯗꯩ ꯆꯠꯄꯗꯨꯒ ꯍꯔꯤꯕ ꯑꯃꯇ ꯆꯠꯇ꯭ꯔꯤ ꯍꯟꯗꯛ ꯆꯠꯄꯗꯨꯒ ꯑꯗꯨ ꯑꯗ ꯃ꯭ꯌꯨꯖꯌꯝꯗꯣ ꯌꯦꯡꯉꯛꯇꯦꯕ ꯃꯃꯥꯡꯗꯗꯤ ꯆꯠꯄꯗꯣ ꯑꯉꯥꯡ ꯑꯣꯏꯕꯒꯤ ꯃꯊꯣꯡ ꯃꯈꯪꯗꯤ ꯂꯥꯏ ꯈꯔꯝꯕꯅꯦꯅ ꯆꯠꯂꯒ ꯁꯨꯝ ꯀꯩꯅꯣ ꯇꯧꯗꯕꯤ ꯌꯦꯡꯗꯕꯤ ꯍꯜꯂꯛꯈꯤꯕ
ꯑꯥ
ꯍꯟꯗꯛꯇꯤ ꯌꯦꯡꯉꯛꯦ ꯑꯗꯨꯏ ꯃ꯭ꯌꯨꯖꯌꯝꯗꯣ
ꯎꯝ ꯊꯥꯏꯅꯒꯤ ꯅꯤꯡꯊꯧꯒꯤ
ꯍꯣꯏ ꯅꯤꯡꯊꯧꯒꯤ ꯎꯝ ꯅꯤꯡꯊꯧ ꯁꯤꯖꯤꯟꯅꯔꯝꯕ ꯈꯣꯠꯄ ꯀꯩ ꯂꯣꯏ ꯂꯩꯍꯧꯏ
ꯂꯩꯍꯧꯋꯦ ꯑꯗꯨ ꯍꯤꯡꯆꯥꯕꯤ ꯅꯟꯈꯤꯕꯒꯤ ꯅꯨꯡ ꯊꯝꯃꯦ ꯀ ꯍꯥꯏꯇꯥꯏꯅꯦ
ꯎꯝ ꯎꯝ ꯎꯝ ꯊꯝꯃꯦ ꯊꯝꯃꯦ ꯑꯗꯨꯁꯨ ꯑꯗꯩ ꯂꯥꯏꯐꯝ ꯀꯀꯩꯗꯣ ꯈꯨꯨꯕꯝꯗꯣ ꯑꯗꯨꯒꯤ ꯋꯥꯅꯤ ꯃꯌꯥꯝ ꯂꯩꯍꯧꯋꯤ ꯂꯥꯏꯐꯝ ꯀꯩꯀꯥ ꯍꯣꯏ ꯂꯥꯏꯐꯝ ꯀꯩꯀꯥꯁ ꯌꯥꯝꯅ ꯍꯥꯏꯗꯤ ꯑ ꯈꯨꯕꯝ ꯑꯃꯅꯤꯗꯅ ꯀꯪꯂꯥ ꯍꯥꯏꯔꯗꯤ ꯀꯪꯂꯥꯁꯦ ꯐꯖꯅ
ꯍꯥꯏꯗꯤ ꯑ
ꯑꯥ
ꯐꯖ ꯃꯈꯣꯏ ꯃꯈꯣꯏ
ꯃꯈꯣꯏꯁꯨ ꯆꯠꯅꯤꯡꯉꯦꯕ ꯎꯝ
ꯑꯇꯩꯗꯤ ꯀꯩ ꯀꯩ ꯀꯣꯏꯐꯝꯗꯤ ꯂꯩꯒꯦ ꯀꯪꯂꯥ ꯑꯁꯤ ꯑꯟꯗ꯭ꯔꯣꯒꯨꯝꯕꯁꯦ ꯁꯤ ꯆꯠꯅꯤꯡꯉꯦ ꯍꯥꯏꯕꯗꯤ ꯑꯟꯗ꯭ꯔꯣꯁꯤꯗ ꯑꯩꯈꯣꯏꯒꯤ ꯊꯥꯏꯅꯒꯤ ꯃꯩꯇꯩꯒꯤ ꯆꯠꯅꯕꯤꯁꯦ ꯃꯣꯏꯗ ꯇꯧꯔꯤ ꯑꯩꯈꯣꯏ ꯃꯩꯇꯩ ꯌꯨꯝꯖꯥꯎꯁꯨ ꯂꯩꯒ ꯍꯥꯏꯌꯦꯕ ꯃꯣꯏꯗ ꯂꯩꯩꯕ
ꯏꯇꯩ ꯌꯨꯝꯖꯥꯎ ꯀꯩꯀꯥ ꯐꯖꯅ ꯁꯥꯔꯒ ꯂꯩ ꯑꯗꯨꯒ ꯃꯅꯨꯡꯗ ꯆꯪꯁꯤꯜꯂꯒ ꯃꯩ ꯍꯧꯕꯅ ꯃꯩ ꯁꯨꯡ ꯃꯨꯠ ꯃꯨꯠꯇꯕ ꯑꯃ ꯂꯩꯕꯗꯣ ꯆꯟꯗ꯭ꯔꯣꯒꯤ ꯑꯗꯨꯒꯤꯅꯤ ꯑꯗꯨꯗꯩꯁꯨ ꯑꯃꯨꯛ ꯆꯪꯁꯤꯜꯂꯒ ꯃꯃꯤꯡ ꯃꯛꯇꯤ ꯀꯥꯎ ꯌꯥꯝ ꯐꯖꯕ ꯒꯥꯔꯗꯦꯟ ꯑꯃꯁꯨ ꯂꯩꯕꯅꯦꯕ ꯑꯟꯗ꯭ꯔꯣꯒꯤ ꯃꯩꯍꯧꯕꯤꯒꯗꯣ ꯑꯩꯈꯣꯏꯁꯨ ꯌꯦꯡꯉꯦ ꯑꯗꯨꯗ ꯑꯩꯈꯣꯏꯒꯤ ꯊꯥꯏꯅꯒꯤ ꯑꯣꯏꯕ ꯃꯩꯇꯩ ꯃꯌꯦꯛ ꯑꯁꯦꯡꯕꯁꯦ
ꯑꯩꯈꯣꯏ ꯍꯧꯖꯤꯛ ꯃꯇꯝꯁꯤꯗꯤ ꯁꯦꯝꯗꯣꯛ ꯁꯥꯗꯣꯛꯑꯒ ꯑꯃꯨꯛ ꯀꯣꯛ ꯁꯝ ꯂꯥꯏ ꯀꯣꯛ ꯑꯩꯅ ꯕꯝꯐꯧꯁꯦ ꯈꯔ ꯑꯃꯨꯛ ꯄꯨꯊꯣꯔꯛꯄꯅꯤꯅ
ꯍꯥꯟꯅ ꯂꯩꯔꯝꯕ ꯃꯌꯦꯛꯇꯒꯤ ꯑꯃꯨꯛꯁꯨ ꯈꯔꯁꯨ ꯍꯥꯞꯆꯤꯜꯂꯛꯏꯅꯦꯕ ꯑꯗꯨꯒꯤ ꯃꯌꯦꯛ ꯑꯁꯦꯡꯕꯈꯩꯁꯦ ꯑꯩꯈꯣꯏꯅ ꯄꯥꯕꯗ ꯊꯣꯛꯇꯦꯕ ꯏꯔꯣꯜꯅꯦ ꯍꯥꯏꯔꯕ ꯑꯣꯏꯔꯁꯨj ꯑꯁꯦꯡꯕ ꯃꯩꯇꯩ ꯃꯌꯦꯛ ꯃꯔꯣꯟꯁꯤꯗꯤ ꯑꯩꯈꯣꯏꯅ ꯄꯥꯕꯗ ꯊꯣꯛꯇꯦꯕ
ꯑ ꯑꯩꯈꯣꯏꯗ ꯇꯝꯃꯤꯁꯤꯗꯤ ꯍꯩꯅꯕ ꯈꯔ ꯈꯛꯇ ꯑꯣꯏꯌꯦꯕꯀꯣ ꯑꯁꯦꯡꯕ
ꯍꯩꯅꯕ ꯈꯔ ꯈꯛꯇꯪ ꯑꯣꯏꯕꯅ ꯍꯥꯏ ꯍꯥꯏꯕ ꯅꯠꯇꯦ ꯃꯌꯦꯛꯁꯦ ꯈꯤꯇꯪ ꯃꯣꯗꯤꯐꯥꯏ ꯇꯧꯊꯣꯛ ꯑꯣꯏꯕ ꯍꯥꯏꯇꯥꯔꯦꯅꯦ ꯃꯌꯦꯛ ꯑꯁꯦꯡꯕꯗꯣ ꯑꯗꯣ ꯑꯥꯗ ꯏ ꯍꯣꯏ ꯃꯣꯗꯤꯐꯥꯏ ꯈꯔ ꯇꯧꯊꯣꯛꯏꯅꯦꯕ ꯑꯩꯈꯣꯏꯅ ꯇꯝꯃꯤꯁꯤꯅ
ꯃꯣꯏꯔꯥꯡ ꯑꯟꯗ꯭ꯔꯣ ꯑꯩꯈꯣꯏ ꯃꯩꯇꯩꯒꯤ ꯍꯥꯏꯗꯤ ꯑꯗꯨꯗꯒꯤ ꯀꯔꯤ ꯈꯔꯁꯨ ꯂꯩꯕꯅꯤꯅꯦ ꯑꯩꯈꯣꯏ ꯃꯩꯇꯩꯒꯤ ꯆꯠꯅꯕꯤ ꯇꯧ ꯇꯧꯕ
ꯁꯅꯥꯃꯍꯤ ꯇꯦꯝꯄꯜꯒꯨꯝꯕꯗꯤ ꯆꯠꯄꯨꯗꯤ ꯆꯠꯇ꯭ꯔꯤ ꯁꯅꯥꯃꯍꯤ ꯂꯥꯏꯁꯪ ꯑꯃ
ꯑꯗꯣ ꯐꯌꯦꯡꯁꯤꯁꯨ ꯆꯠꯅꯤꯡꯉꯦꯕ ꯍꯥꯏꯗꯤ ꯐꯌꯦꯡꯁꯦ ꯑꯩꯈꯣꯏ ꯃꯩꯇꯩꯒꯤ ꯆꯠꯅꯕꯤ ꯌꯥꯝ ꯇꯧꯔꯤꯕ ꯃꯣꯏꯁꯨ ꯍꯌꯦꯡꯒꯨꯝꯕꯁꯦ ꯁꯤꯁꯨ
ꯑꯥ ꯐꯌꯦꯡ ꯍꯣꯏ
ꯂꯝ ꯀꯣꯏꯕꯁꯦ ꯆꯠꯇ ꯌꯥꯝ ꯆꯠꯅꯤꯡꯉꯤ ꯂꯝ ꯀꯣꯏꯕ ꯆꯠꯄꯗ ꯄꯩꯁꯥ ꯆꯪꯉ ꯒꯥꯔꯤ ꯆꯪꯏ ꯁꯨꯝꯕꯁꯦ ꯑꯃꯨꯛ ꯂꯩꯇ꯭ꯔꯗꯤ ꯑꯃꯨꯛ ꯌꯥꯗꯦꯕ
ꯌꯥꯗꯦ
ꯎꯝ ꯑꯗꯨꯅꯦ ꯂꯝꯗꯤ ꯀꯣꯏꯐꯝꯒꯤꯗꯤ ꯀꯣꯏꯐꯝꯃꯛꯇ ꯉꯥꯏꯔꯦꯕ ꯍꯧꯖꯤꯛꯁꯦ
ꯎꯝ
ꯑꯣ ꯑꯇꯩ ꯑꯇꯩꯗꯤ ꯀꯔꯤ ꯀꯔꯤ ꯂꯩꯔꯤꯒꯦ ꯍꯧꯖꯤꯛ ꯈꯨꯠꯁꯦꯝꯒꯤ ꯑꯣꯏꯕ ꯑꯃꯁꯨ ꯁꯦꯝꯒꯠꯂꯒ ꯈꯥ ꯃꯛꯇ ꯑꯃꯁꯨ ꯂꯩ ꯍꯥꯏꯌꯦꯕ
ꯍꯝꯕꯧ ꯀꯃꯦꯦꯖꯣꯔ ꯒꯥꯗꯦꯟ
ꯑ ꯀꯃꯥꯏ
ꯃꯦꯖꯣꯔ ꯒꯥꯔꯗꯦꯟꯁꯤꯁꯨ ꯂꯝ ꯑꯩꯈꯣꯏ ꯂꯝ ꯑꯇꯣꯞꯄꯅꯗꯤꯀꯣ ꯃꯅꯥꯛ ꯅꯛ ꯎꯕ ꯑꯩꯈꯣꯏꯅꯕꯨꯗꯤ ꯍꯥꯏꯗꯤ ꯌꯦꯡꯕꯨꯗꯤ ꯌꯦꯡꯉꯦ ꯂꯣꯏꯅꯐꯧꯗꯤ ꯁꯨꯏ ꯑꯗꯒꯤ ꯃꯥꯏꯆꯧ ꯇꯔꯦꯠꯀꯤ ꯃꯨꯔꯇꯤ ꯊꯝꯗꯅ ꯂꯥꯏꯐꯝ ꯈꯨꯕꯝ ꯃꯌꯥꯝ ꯊꯝꯗꯅ ꯈꯣꯠꯇꯅꯕꯨꯗꯤ ꯇꯧꯋꯦꯕ
ꯑꯥ
ꯐꯖꯩ ꯑꯗꯨꯛꯀꯤ ꯃꯇꯤꯛꯇꯤ ꯅꯛꯄꯒꯤ ꯍꯥꯏꯇꯥꯔꯦꯀꯣ ꯑꯩꯈꯣꯏꯅ ꯑꯃꯨꯛ ꯅꯛꯄꯒꯤ ꯑꯣꯏꯗꯣꯏꯅꯦ ꯑꯗꯣꯞ ꯂꯝꯗꯒꯤꯗꯤ ꯑꯁꯨꯛꯀꯤ ꯃꯇꯤꯛ ꯌꯦꯡꯅꯕ ꯐꯖꯅ ꯂꯥꯛꯑꯦ ꯃꯣꯏꯁꯨ
ꯎꯝ ꯃꯣꯏꯁꯨ ꯐꯖꯅ ꯑꯩꯈꯣꯏ ꯃꯩꯇꯩꯒꯤꯁꯦ ꯇꯧꯋꯦꯕ ꯍꯥꯏꯗꯤ ꯂꯤꯡꯈꯠꯂꯤꯕꯗꯣ ꯑꯣꯖꯥꯅ ꯁ꯭ꯀꯨꯜ ꯑꯃꯒꯤ ꯐꯥꯎꯟꯗꯔ ꯑꯣꯏꯔꯤꯕꯅꯤꯅ ꯈꯪꯅ ꯃꯥꯅ ꯇꯧꯔꯛꯑꯦꯕ ꯃꯑꯣꯡꯁꯦ ꯅꯠꯇ꯭ꯔꯥ
ꯑꯣꯏ
ꯎꯝ ꯑꯗꯣ ꯀꯩꯅꯣꯁꯦ ꯏꯅꯛ ꯅꯛꯅ ꯈꯣꯡꯖꯣꯝꯁꯦ ꯈꯣꯡꯖꯣꯝꯗꯨꯁ ꯑꯩꯈꯣꯏ ꯃꯩꯇꯩ ꯃꯇꯩꯒꯤ ꯍꯥꯏꯗꯤ ꯂꯥꯟ ꯇꯧꯈꯤꯕ ꯍꯧꯔꯛꯐꯝ ꯑꯃꯅꯦꯕ
ꯎꯝ
ꯈꯣꯡꯖꯣꯝꯁꯤꯅ ꯀꯃꯥꯏ ꯀꯃꯥꯏꯅ ꯇꯧꯏ
ꯈꯣꯡꯖꯣꯝꯁꯦ ꯍꯧꯖꯤꯛꯇꯤ ꯐꯖꯅ ꯁꯦꯝꯒꯠ ꯁꯥꯒꯠꯂꯦ ꯑꯗꯩ ꯍꯥꯟꯅ ꯍꯥꯏꯔꯝꯕꯅꯦ ꯑꯩꯈꯣꯏꯅ ꯑꯉꯥꯡ ꯑꯣꯏꯔꯤꯉꯩꯗ ꯇꯧꯕꯗꯤ ꯆꯝꯃꯣꯠ ꯆꯝꯃꯣꯠ ꯆꯃꯣꯠ ꯆꯅꯥ ꯍꯥꯏꯔꯒ ꯀꯩꯅꯣꯝꯃ ꯇꯧꯔꯝꯃꯁꯨ ꯀꯣꯏꯕ ꯑꯃ ꯂꯥꯛꯑꯁꯨ ꯍꯨꯟꯗꯣꯛꯄ ꯈꯣꯠꯄꯁꯦ ꯌꯥꯝꯅ ꯇꯧꯔꯝꯃꯦꯕ ꯑꯗꯨꯝ ꯄꯨꯡꯆꯪꯗ ꯆꯪꯕ ꯍꯥꯏꯇꯥꯔꯦꯅꯦ
ꯑꯥ
ꯍꯥꯏꯗꯤ ꯐ꯭ꯔꯤ ꯍꯥꯏꯗꯤ ꯆꯠꯊꯣꯛ ꯆꯠꯁꯤꯟꯁꯦ ꯀꯩꯝꯇ ꯑꯠ ꯑꯌꯦꯠ ꯑꯄ ꯁꯦꯟꯅꯕꯤꯅꯕ ꯂꯩꯇꯕꯒꯨꯝꯕꯒꯤ ꯇꯥꯏꯞꯇ ꯇꯧꯔꯝꯃꯦꯕ ꯍꯧꯖꯤꯛꯇꯤ ꯐꯖ ꯐꯖꯅ ꯍꯥꯏꯗꯤ ꯆꯪꯕ ꯃꯇꯝꯗ ꯑꯗꯨꯝ ꯒꯦꯠ ꯇꯒꯤ ꯂꯣꯏꯅꯃꯛ ꯀꯩꯅꯣ ꯇꯧꯔꯦ
ꯎꯝ
ꯇꯤꯀꯦꯠ ꯀꯛꯇꯅ ꯈꯣꯠꯇꯅ ꯃꯅꯨꯡꯗ ꯀ ꯃꯤ ꯁꯦꯟꯅꯗꯅ ꯈꯣꯠꯇꯅ ꯑꯗꯩ ꯊꯕꯛꯁꯨ ꯃꯌꯥꯝ ꯄꯤꯌꯦ ꯃꯅꯨꯡꯗ ꯍꯥꯏꯗꯤ ꯗꯨꯀꯥꯟ ꯀꯩꯀꯥ ꯃꯌꯥꯝ ꯐꯝꯃꯦꯕ ꯂꯝ ꯀꯣꯏꯕ ꯂꯥꯛꯄ ꯃꯌꯥꯝꯒ ꯃꯤꯒꯩ ꯍꯣꯏ ꯃꯌꯥꯝ ꯐꯝꯃꯦ ꯑꯗꯨ ꯑꯗꯨꯝ ꯈꯔ ꯌꯥꯝꯅ
ꯎꯝ ꯏꯁꯀꯥꯔꯁꯟꯒꯨꯝꯕꯁꯦ ꯈꯣꯡꯖꯣꯝꯁꯦ ꯂꯥꯛꯑꯅꯤ
ꯏꯁꯀꯥꯔꯁꯟꯁꯨ ꯂꯥꯛꯄ ꯌꯥꯎꯋꯤ
ꯎꯝ ꯃꯣꯏꯗꯁꯨ ꯃꯣꯏꯗꯨꯗ ꯍꯥꯏꯗꯤ ꯈꯨꯠꯁꯦꯝꯒꯤ ꯑꯣꯏꯕ ꯄꯥꯠꯂ ꯇꯨꯔꯦꯜꯂ ꯀꯩꯅꯣ ꯈꯪꯗꯕ ꯑꯃꯗꯁꯨ ꯃꯣꯇꯣꯔꯕꯨꯠ ꯊꯧꯋꯦꯕ ꯍꯤ ꯊꯧꯋꯦꯕ
ꯄꯣꯏꯒꯦ ꯎꯝ ꯈꯣꯡꯖꯣꯝ ꯒꯦꯠꯠꯇ ꯍꯦꯛꯀꯤ ꯃꯦꯟ ꯒꯦꯠꯇꯒꯤ ꯑꯣꯄꯣꯖꯤꯠꯀꯤꯗꯨꯗ
ꯑꯥ
ꯇꯣꯡꯅꯩ ꯑꯗꯣ ꯁꯣꯝ ꯅꯥꯀꯟꯒꯤ ꯁꯣꯝ ꯁꯥꯏꯠꯇ ꯂꯩꯕ ꯍꯥꯏꯗꯤ ꯏ ꯆꯦꯜꯂꯀ ꯍꯥꯏꯕ ꯇꯨꯔꯦꯟꯗꯣ ꯀꯩꯅꯣꯒꯤ ꯑꯟꯗ꯭ꯔꯣꯒꯤ ꯈꯣꯡꯖꯣꯝꯒꯤ ꯑꯗꯨꯒꯤ ꯃꯇꯦꯛꯇꯨꯒꯤ ꯋꯥꯡꯃꯗ ꯂꯩꯕ ꯍꯥꯏꯗꯤ ꯄꯥꯠꯀꯨꯝꯕ ꯑꯄꯥꯛꯄ ꯑꯃ ꯂꯩꯔꯤꯕ ꯃꯇꯦꯛ ꯑꯃ
ꯑꯗꯨꯅ ꯍꯦꯜꯂꯦꯕ ꯐꯖꯕ ꯑꯗꯩ ꯃꯍꯧꯁꯥꯗꯒꯤꯩ ꯂꯩꯔꯝꯕꯕꯁꯤ ꯂꯩꯔꯝꯝꯕꯕꯁꯤꯅ ꯈꯨꯠꯁꯦꯝꯗꯨ ꯂꯩꯗꯤꯀꯣ
ꯍꯧꯖꯤꯛꯇꯤ ꯑꯇꯣꯞ ꯑꯇꯣꯞꯄ ꯃꯌꯥꯝ ꯑꯃ ꯍꯥꯏꯗꯤ ꯂꯝ ꯀꯣꯏꯕ ꯃꯌꯥꯝꯅ ꯌꯦꯡꯕ ꯂꯥꯛꯄꯗ ꯍꯦꯟꯅ ꯐꯖꯅꯕ
ꯎꯝ
ꯍꯟꯗꯛꯀꯤ ꯁꯤꯖꯟꯗꯗꯁꯨ ꯃ ꯅꯨꯃꯤꯠ ꯂꯩ ꯃꯇꯝꯗꯇꯁꯨ ꯊꯥꯗꯅ ꯈꯣꯠꯇꯅ ꯇꯧꯋꯦꯕ
ꯎꯝ
ꯑꯗꯨ ꯍꯦꯟꯅ ꯑꯦꯇ꯭ꯔꯦꯛꯁꯟ ꯄꯤꯍꯟꯕ ꯍꯥꯏꯇꯥꯔꯦꯅꯦ ꯂꯥꯛꯏꯦꯕ ꯃꯤ ꯃꯌꯥꯝꯗꯣ ꯑꯗꯨꯗꯨꯅ ꯑꯗꯨꯃꯥꯏ ꯊꯥꯔ ꯈꯣꯠꯂꯒ ꯍꯟꯗꯛꯁꯨ ꯌꯥꯝ ꯐꯖꯅ ꯇꯧꯈꯤ
ꯈꯣꯡꯖꯣꯝꯁꯦ ꯌꯥꯝ ꯐꯖꯔꯦ ꯍꯥꯏꯗꯤ ꯑꯗꯨ ꯈꯣꯡꯖꯣꯝ ꯗꯦ ꯅꯨꯃꯤꯠꯇꯗꯤ ꯃꯤꯒꯥꯁꯦ ꯆꯟꯗꯦ ꯄꯥꯏꯕ
ꯆꯟꯗꯦ ꯑꯩꯈꯣꯏꯁꯨ ꯑꯉꯥꯡ ꯑꯣꯏꯔꯤꯉꯩꯗꯕꯨꯗꯤ ꯆꯠꯂꯝꯃꯦ ꯍꯧꯖꯤꯛꯄꯨꯗꯤ ꯀꯩꯅꯣ ꯇꯧꯗ꯭ꯔꯦ
ꯎꯝ ꯃꯐꯝꯁꯦ ꯐꯖꯕ ꯆꯥꯛꯇꯤ ꯆꯥꯔꯕꯣ
ꯆꯥꯛꯇꯤ ꯆꯥꯔꯦ ꯑꯉꯥꯡ ꯅꯨꯕꯤ ꯇꯨꯝꯍꯜꯂꯗꯣꯏꯔꯥ
ꯑꯥ ꯀꯩꯀꯩ ꯏꯟꯁꯥꯡ ꯆꯥꯔꯕ ꯍꯒ꯭ꯔꯤ ꯀꯥꯡꯍꯧꯔꯥ ꯀꯔꯤꯅꯣ
ꯑꯣ ꯄꯊꯥꯔꯣ ꯄꯊꯥꯔ
ꯄꯣꯊꯥꯕ ꯍꯣ ꯍꯣꯏ ꯍꯣꯏ ꯊꯝꯃꯒꯦ ꯍꯌꯦꯡ ꯇꯧꯔꯛꯑꯒꯦ
ꯍꯣꯏ ꯍꯣ ꯍꯣꯏ
ꯑꯃꯒꯀꯣ
ꯑꯣ ꯍꯣꯏ ꯍꯣꯏ